ꯇꯥꯕ꯭ꯔꯣ
ꯇꯥꯕ꯭ꯔꯣ
ꯍꯥꯎ ꯇꯥꯔꯦ ꯇꯥꯔꯦ ꯀꯩꯗꯧꯔꯤꯅꯣ
ꯑꯁꯨꯝ ꯂꯩꯔꯝꯃꯤꯗ
ꯆꯥꯛ ꯏꯁꯤꯡ ꯆꯥꯔꯕ ꯆꯥꯗꯔꯤꯕꯣ
ꯆꯥꯛ ꯏꯁꯤꯡ ꯆꯥꯔꯦ ꯆꯥꯕ ꯇꯣꯛꯇ ꯉꯥꯏꯔꯤꯗ ꯑꯩꯗꯤ ꯉꯁꯥꯏꯈꯩ ꯆꯥꯛ ꯆꯥꯅꯤꯡꯗꯦꯅ ꯂꯩꯔꯨꯕꯅꯦ ꯍꯧꯖꯤꯛ ꯂꯥꯞꯈꯠꯂꯛꯑꯦꯅ ꯑꯩ ꯈꯔ ꯆꯥꯥꯁꯜꯂꯨꯔꯦ ꯃꯈꯥ ꯀꯨꯝꯊꯔꯒ
ꯑꯣ ꯀꯧ ꯍꯦꯟꯖꯥꯡ ꯆꯥꯔꯕ
ꯍꯋꯥꯏ ꯊꯣꯡꯉꯝꯃꯦ ꯉꯁꯤꯗꯤ
ꯑꫭ
ꯑꯃꯗ ꯍꯥꯎꯋꯤ ꯔꯥꯁ ꯃꯥꯗꯣ
ꯎꯝ
ꯑꯗꯨꯗꯨꯒ ꯕꯣꯔꯤꯅꯦ ꯑꯗꯨꯒ ꯑꯂꯨ ꯈꯔꯒ ꯍꯥꯞꯄꯒ ꯊꯣꯡꯉꯝꯃꯦ ꯀꯡꯃꯦꯠ ꯑꯂꯨ ꯑꯂꯨ ꯀꯥꯡꯃꯦꯠ ꯑꯝꯒ
ꯑꯣ ꯑꯗꯨꯝ ꯆꯥꯕꯗꯤ ꯌꯥꯔꯤꯅꯦ ꯑꯗꯨ ꯍꯥꯏꯖꯤꯅꯗꯤ
ꯆꯥꯕ ꯌꯥꯏꯌꯦ ꯑꯗꯨꯝ ꯍꯥꯎꯇꯕꯃꯛ ꯅꯠꯇꯦꯕ
ꯑꯝ ꯀꯅꯥ ꯊꯣꯡꯗꯣꯏꯅꯣ
ꯍꯥꯥ
ꯀꯥꯅꯥꯅ ꯊꯣꯡꯉꯝꯃꯤꯅꯣ
ꯀꯩꯅꯣ ꯑ ꯑꯩꯈꯣꯏ ꯁꯤꯒꯤ ꯕꯥꯃꯣꯟꯗꯨꯅ ꯊꯣꯡꯉꯝꯕꯅꯦ
ꯑꯣ ꯅꫭꯏꯗꯤ ꯐꯩꯅꯦ ꯑꯗꯨꯃꯥꯏꯅꯒ ꯕꯥꯃꯣꯟꯅꯒ ꯊꯣꯡꯉꯝꯃꯤꯗꯨꯗꯤ ꯑꯗꯨꯅ ꯆꯥꯕꯗꯤꯅ
ꯍꯣꯁꯇꯦꯜ ꯂꯩꯕ ꯍꯥꯏꯁꯤꯗꯤ ꯁꯤ ꯉꯥꯛꯇꯅꯤ ꯀꯩꯅꯣꯅꯦ
ꯑꯗꯣ ꯅꯣꯏ ꯍꯣꯁꯇꯦꯜ ꯂꯩꯗꯣ ꯊꯥ ꯑꯝꯗ ꯃꯤꯉꯣꯟꯗꯒꯤꯅ ꯐꯤ ꯊꯥ ꯑꯝꯗ ꯀꯌꯥ ꯈꯣꯝꯒꯠꯂꯤꯅꯣ ꯅꯠꯇ꯭ꯔꯒ ꯊꯥ ꯑꯝꯃꯗꯅ ꯀꯩꯀꯩ ꯃꯊꯦꯜ ꯀꯩꯀꯥ ꯍꯥꯞꯀꯦ
ꯊꯥ ꯑꯝꯗ ꯃꯤ ꯑꯃꯃꯝꯗꯒꯤ ꯂꯨꯄꯥ ꯂꯤꯁꯤꯡ ꯑꯅꯤ ꯑꯅꯤ ꯈꯣꯝꯀꯠꯂꯦ ꯑꯗꯨꯗꯨꯒ ꯑꯩꯈꯣꯏꯒꯤ ꯎꯝ ꯂꯤꯁꯤꯡ ꯑꯃꯃꯝ ꯂꯧꯕ ꯈꯔ ꯌꯥꯎꯋꯦꯕꯀꯣ ꯃꯣꯏꯗꯣ ꯂꯤꯁꯤꯡ ꯑꯃꯃꯝ ꯂꯧ ꯌꯥꯗꯕꯀꯣ ꯃꯤꯗꯤ ꯂꯤꯁꯤꯡ ꯑꯃꯃꯝ ꯂꯧꯔꯦ ꯑꯗꯨꯗꯨꯒ ꯑ ꯀꯩꯅꯣꯒꯤꯗꯤ ꯎꯝ ꯍꯞꯇꯥ ꯑꯝꯗ ꯏꯔꯣꯟꯕ ꯑꯃꯅꯦ ꯑꯗꯒꯤ ꯉꯥ ꯑꯃꯅꯦ ꯌꯦꯟ ꯑꯃꯅꯦ ꯑꯗꯨꯒ ꯑꯇꯩ ꯃꯇꯝꯗꯅ ꯑꯩꯈꯣꯏ ꯏꯟꯖꯥꯡꯗꯣ ꯃꯇꯝ ꯃꯇꯝꯒꯤ ꯏꯟꯖꯥꯡ ꯍꯥꯏꯇꯥꯔꯦꯅꯦ ꯍꯪꯒꯥ ꯃꯇꯝꯗꯅ ꯍꯪ ꯍꯪꯒꯥꯝ ꯄꯤꯔꯦ ꯑꯗꯒꯤ
ꯑꯣ
ꯁꯧꯒ꯭ꯔꯤ ꯃꯇꯝꯗꯅ ꯁꯧꯒ꯭ꯔꯤ ꯑꯗꯒꯤ ꯍꯋꯥꯏꯁꯨ ꯑꯃꯨꯛ ꯃꯔꯛ ꯃꯔꯛꯇ ꯌꯥꯎꯍꯜꯂꯦ ꯀꯥꯡꯇꯛ ꯇꯣ ꯑꯗꯨꯗꯨꯒ ꯑꯇꯩ ꯑꯇꯩꯗꯨꯅ ꯑꯩꯈꯣꯏꯒꯤ ꯀꯩꯅꯣꯅ ꯃꯥꯏꯔꯦꯟꯒꯨꯝꯕ ꯑꯗꯒꯤ ꯑ ꯏꯔꯣꯝꯕ ꯏꯔꯣꯝꯕꯁꯦ ꯑꯩꯈꯣꯏꯒꯤ ꯃꯈꯜ ꯃꯈꯜ ꯑꯗꯨꯝ ꯂꯣꯜꯍꯜꯂꯦꯕꯀꯣ
ꯎꯝ
ꯀꯔꯤ ꯁꯣꯏꯕꯨꯝꯅ ꯂꯣꯟꯕ ꯌꯥꯎꯔꯦ ꯑꯗꯒꯤ ꯂꯐꯨ ꯈꯔ ꯂꯐꯨ ꯆꯥꯟꯅꯕ ꯃꯇꯝꯗꯅ ꯂꯐꯨꯅ ꯇꯧꯔ ꯂꯣꯜꯂꯦ ꯑꯗꯨꯃꯥꯏꯅ ꯈꯔ ꯍꯣꯡꯗꯣꯛ ꯍꯣꯡꯖꯤꯟ ꯇꯧꯋꯦ ꯏꯟꯁꯥꯡꯁꯦ ꯅꯠꯇ꯭ꯔꯒꯗꯤ ꯍꯥꯏꯗꯤ ꯁꯨꯝ ꯅꯨꯡꯇꯤꯒꯤ ꯁꯨꯝ ꯆꯥꯥꯁꯜꯂꯗꯤ ꯏꯟꯁꯥꯡꯁꯦ ꯍꯥꯎꯔꯛꯇꯦꯗꯅꯀꯣ
ꯃꯥꯅꯦ ꯃꯥꯅꯦ
ꯑꯗꯨꯗꯨꯅ ꯑꯗꯩ ꯀꯣꯕꯤ ꯃꯇꯝꯗꯅ ꯀꯣꯕꯤ ꯑꯗꯨꯃꯥꯏꯅ ꯇꯧꯔ ꯇꯧꯔ ꯌꯦꯡꯉ ꯌꯦꯡꯉ ꯄꯤꯌꯦ ꯑꯗꯒꯤ ꯀꯥꯡꯉꯧ ꯑ ꯑꯩꯈꯣꯏꯒꯤ ꯏꯔꯣꯜꯂꯒꯅ ꯀꯥꯡꯉꯧ ꯄꯤꯕ ꯑꯗꯨꯒ ꯀꯥꯡꯁꯣꯏꯒꯨꯝꯕ ꯄꯤꯕꯗꯁꯨ ꯑꯗꯨꯝ ꯀꯥꯡꯍꯧꯄꯤ ꯑꯗꯨꯗꯨꯒ ꯑꯇꯩ ꯃꯇꯝꯗꯅ ꯑꯩꯈꯣꯏ ꯏꯟꯖꯥꯡꯗꯤ ꯑꯅꯤ ꯑꯅꯤ ꯊꯣꯡꯉꯦꯕꯀꯣ ꯅꯨꯡꯗꯥꯡ ꯅꯨꯡꯗꯥꯡꯖꯤꯗꯤ ꯑꯗꯨꯒ ꯑꯌꯨꯛꯇꯅ ꯑꯃꯨꯛ ꯑ ꯏꯟꯖꯥꯡꯁꯦ ꯑꯃꯈꯛ ꯊꯣꯡꯉꯒ ꯈꯥꯃꯦꯟ ꯑꯃꯃꯝ ꯄꯤꯕ ꯀꯥꯃꯦꯠꯁꯤꯗꯤ ꯑꯗꯨꯝ ꯅꯨꯡꯇꯤꯒꯤ ꯑꯗꯨꯝ ꯄꯤꯔꯦ ꯑꯗꯨꯗꯨꯒ ꯁꯟꯗꯦ ꯁꯟꯗꯦ ꯑꯣꯏꯇꯥꯔꯒꯅ ꯎꯠꯇꯤ ꯊꯣꯡꯉꯦ
ꯎꯝ
ꯑꯗꯨꯃꯥꯏꯅ ꯇꯧꯋꯦ
ꯑꯗꯣ ꯇꯧꯕꯇꯕꯨ ꯃꯣꯏꯒꯤ ꯄꯤꯔꯤꯕ ꯄꯣꯠ ꯆꯩꯁꯤꯡꯗꯨꯒ ꯅꯣꯏꯒꯤ ꯊꯣꯡꯉꯤꯕ ꯕꯥꯃꯣꯟꯗꯨꯅ ꯊꯣꯡꯕ ꯃꯇꯝꯗ ꯍꯥꯎꯅ ꯊꯣꯡꯕ꯭ꯔꯥ ꯑꯗꯨꯒ ꯍꯥꯎꯇꯕ꯭ꯔꯥ ꯀꯃꯥꯏꯅ ꯇꯧꯋꯤ ꯅꯪ ꯅꯪꯒꯤ ꯃꯣꯠꯇꯗꯤ
ꯑꯁ ꯑꯗꯣ ꯑꯩꯈꯣꯏꯅ ꯄꯤꯔꯤꯁꯤꯒ ꯍꯥꯏꯔꯨꯔꯗꯤ ꯃꯣꯏꯅ ꯊꯣꯡꯉꯤꯁꯤꯒꯗꯤ ꯈꯤꯇꯪ ꯍꯥꯎꯕꯗꯤ ꯋꯥꯠꯂꯤ
ꯑꯗꯨꯕꯨ ꯑꯇꯩ ꯍꯣꯁꯇꯦꯜꯁꯤꯒ ꯌꯦꯡꯅꯔꯨ ꯇꯥꯔꯒꯗꯤ ꯑꯩꯈꯣꯏꯒꯤꯁꯤꯅ ꯍꯦꯜꯂꯦ ꯍꯦꯜꯂꯦ ꯍꯥꯏꯇꯥꯥꯔꯒꯗꯤ ꯑꯩꯈꯣꯏꯒꯤꯗꯤ ꯃꯣꯏꯗ ꯃꯆꯜ ꯋꯥꯠꯇꯅꯕ ꯄꯤꯔꯤꯅꯦꯕ
ꯑꫭ
ꯑꯗꯨꯒ ꯑꯇꯩꯒꯤ ꯍꯣꯁꯇꯦꯜꯗꯒ ꯇꯧꯅꯩꯖꯤ ꯃꯣꯏꯅ ꯈꯥꯏꯗꯣꯛ ꯈꯥꯏꯗꯣꯛ ꯄꯤꯔꯝꯃꯒ ꯁꯤꯁꯤꯅ ꯌꯥꯅꯕ ꯁꯤꯜꯂꯣꯅ ꯍꯥꯏꯔꯝꯕ ꯇꯧꯅꯩꯁꯦ ꯑꯗꯣ ꯑꯩꯈꯣꯏꯒꯤꯅ ꯑꯗꯨ ꯅꯠꯇ ꯅꯠꯇꯦꯕ ꯑꯩꯈꯣꯏꯒꯤꯅ ꯄꯣꯠ ꯆꯩꯁꯤ ꯄꯨꯂꯞ ꯄꯨꯂꯞ ꯂꯩꯁꯤꯜꯂꯒ ꯊꯝꯃꯒ ꯃꯣꯏꯅ ꯑꯄꯥꯝ ꯕ ꯃꯑꯣꯡꯗꯅꯦꯕ ꯑꯩꯈꯣꯏꯅ ꯊꯣꯡꯍꯜꯂꯤꯖꯦ
ꯑꯣ ꯑꯗꯨꯗ ꯑꯩꯅ ꯑꯃꯨꯛ ꯑꯩꯅ ꯌꯥꯝ ꯁꯥꯎꯅꯤꯡꯕꯁꯦ
ꯑꯥ
ꯑꯇꯩ ꯅꯠꯇꯕ ꯑꯩꯈꯣꯏꯒꯤ ꯑꯣꯏꯅ ꯆꯥꯕ ꯊꯛꯄꯒꯤ ꯑꯣꯏꯅ ꯄꯣꯠ ꯆꯩꯩꯁꯦ ꯑꯩꯈꯣꯏꯅ ꯋꯥꯠꯇꯅꯕ ꯍꯥꯏꯗꯤ ꯑꯋꯥꯠꯄ ꯑꯃꯇ ꯂꯩꯇꯅ ꯆꯦꯡ ꯑꯣꯏꯒꯦꯔꯥ ꯊꯨꯝ ꯑꯣꯏꯔꯣ ꯃꯣꯔꯣꯛ ꯊꯥꯎ ꯆꯅꯝ ꯇꯤꯜꯍꯧ ꯆꯅꯝꯁꯤꯡ ꯂꯣꯏꯅ ꯁꯨꯅꯕ ꯊꯝꯃꯦꯗꯅ
ꯑꯥ
ꯑꯗꯨꯒ ꯃꯣꯏꯅ ꯊꯣꯡꯕꯗ ꯍꯥꯎꯇꯕꯖꯦ ꯍꯥꯏꯗꯤ ꯑꯋꯥꯠꯄ ꯑꯝꯇ ꯂꯩꯍꯟꯗꯦ ꯑꯩꯈꯣꯏꯅ ꯈꯥꯃꯤꯟ ꯑꯁꯤꯟꯕꯤ ꯆꯪꯗꯣꯔꯤꯕ ꯃꯔꯣꯏ ꯃꯄꯥꯡ ꯑꯣꯏꯒꯅ ꯑꯃꯗ ꯊꯝꯗ꯭ꯔꯒ ꯃꯣꯏꯅ ꯊꯣꯡꯕꯗꯨꯒ ꯍꯧꯔꯛꯇꯕꯤꯗ ꯌꯥꯝ ꯁꯥꯎꯅꯤꯡꯉꯦꯕ
ꯑꯥ
ꯁꯤꯁꯦ ꯃꯣꯏꯅ ꯊꯣꯡꯕ ꯍꯩꯇꯕꯒꯤ ꯑꯣꯏꯖꯥꯠꯂ ꯅꯠꯇ꯭ꯔꯒ ꯀꯩꯒꯤ ꯑꯣꯖꯥꯠꯅꯣ
ꯁꯤꯁꯦ ꯑꯩꯈꯣꯏꯖꯨ ꯁꯥꯎꯅꯤꯡꯉꯦꯕꯀꯣ ꯍꯥꯏꯗꯤ ꯑꯩꯈꯣꯏꯅꯁꯖꯨ ꯃꯣꯏꯗ ꯃꯣꯏꯅ ꯄꯤꯌꯨ ꯍꯥꯏꯔꯤꯒꯩ ꯃꯣꯏꯅ ꯁꯤ ꯋꯥꯠꯂꯦ ꯁꯤ ꯋꯥꯠꯂꯦ ꯍꯥꯏꯗꯤ ꯑꯥ ꯑꯩꯈꯣꯏꯒꯤ ꯁꯨꯝ ꯌꯦꯡꯉꯣꯅꯦ ꯏꯟꯁꯥꯡ ꯑꯃ ꯊꯣꯡꯕꯗ ꯑꯩꯈꯣꯏꯒꯤ ꯍꯔꯤꯕꯣꯞꯁꯦ ꯊꯥꯛꯇ꯭ꯔꯖꯨ ꯑꯗꯨꯝ ꯌꯥꯕ ꯄꯣꯠꯅꯦꯕ ꯑꯗꯣ ꯃꯣꯏꯅ ꯍꯔꯤ-ꯑꯥ-ꯍꯔꯤꯕꯣ ꯋꯥꯠꯂꯦ ꯍꯥꯏꯔꯛꯇꯣꯏꯅꯦꯕ ꯑꯗꯒꯤ ꯃꯆꯜꯖꯦ ꯍꯥꯏꯇꯥꯔꯦꯅꯦꯀꯣ ꯑꯗꯨ ꯋꯥꯠꯂꯦ ꯑꯗꯥ ꯋꯥꯠꯂꯦ ꯊꯥꯛꯇ꯭ꯔꯖꯨ ꯌꯥꯕ ꯄꯣꯠꯇꯣ ꯑꯗꯨ ꯑꯗꯨꯝ ꯋꯥꯠꯂꯦ ꯇꯣꯏꯅꯦ ꯑꯩꯈꯣꯏꯅꯖꯨ ꯃꯤ ꯑꯥ ꯑꯩꯒꯥꯁꯤꯡꯗꯨꯅ ꯋꯥꯠꯂꯦ ꯍꯥꯏꯔꯤꯝꯅꯤꯅ ꯑꯩꯈꯣꯏꯁꯨ ꯄꯤꯗꯣꯏꯅꯦꯕ ꯑꯗꯨꯗ ꯍꯧꯔꯛꯇꯕꯗꯨꯗꯤ ꯑꯩꯈꯣꯏꯖꯨ ꯁꯥꯎꯅꯤꯡꯉꯦꯕ ꯁꯥꯎꯅꯤꯡꯕꯗꯤ ꯑꯗꯨꯕꯨ ꯌꯥꯗꯕ ꯑꯃ ꯂꯩꯌꯦꯕ ꯌꯥꯗꯕ ꯑꯃ ꯂꯩ ꯍꯥꯏꯗꯤ ꯀꯩꯒꯤꯅꯣ ꯍꯥꯏ ꯀꯥꯟꯖꯤꯗ ꯑꯩꯈꯣꯏꯒꯤ ꯁꯤꯗ ꯆꯥꯛ ꯊꯣꯡꯕ ꯀꯨꯛ ꯑꯣꯏꯕ ꯆꯪꯉꯛꯏꯕ ꯃꯌꯥꯝꯖꯦ ꯑꯩꯈꯣꯏꯒꯤ ꯄ꯭ꯔꯣꯐꯦꯁꯅꯦꯜ ꯑꯝꯇ ꯅꯠꯇꯦ ꯍꯥꯏꯇꯥꯔꯦꯅꯦ ꯍꯥꯏꯗꯤ ꯑꯥ ꯆꯥꯛ ꯊꯣꯡꯕ ꯇꯝꯃꯨꯔꯒ ꯑꯩꯈꯣꯏꯒꯤ ꯆꯥꯛ ꯊꯣꯡꯕ ꯑꯣꯏꯔꯒꯦꯅ ꯆꯪꯉꯛꯄ ꯑꯝꯇ ꯅꯠꯇꯦꯕ ꯁꯤꯗ ꯂꯥꯛꯏꯕ ꯈꯣꯏꯒꯤ ꯑ ꯁꯤꯗ ꯑꯣꯏꯔꯤꯕ ꯀꯨꯛꯁꯤꯡꯖꯤꯗꯤ ꯃꯥꯥꯏ ꯃꯥꯒꯤ ꯑꯦꯛꯖꯥꯝ ꯀꯩꯀꯥ ꯊꯥꯔꯨꯔꯒ ꯍꯥꯏꯗꯤ ꯂꯩꯗꯅꯀꯣ ꯊꯕꯛꯀꯤ ꯐꯣꯝ ꯊꯥꯖꯤꯜꯂꯨꯔꯒ ꯑꯗꯨꯃꯥꯏꯅ ꯇꯧꯔꯒ ꯆꯪꯉꯛꯄ ꯑꯣꯏꯕꯅꯤꯅ ꯑꯗꯣ ꯃꯣꯏꯅ ꯃꯣꯏꯅꯖꯨ ꯀꯩꯅꯣꯖꯦ ꯇꯧꯗꯤ ꯇꯧꯒꯗꯕꯅꯦ ꯄ꯭ꯔꯦꯛꯇꯤꯀꯦꯜ ꯇꯧ ꯇꯧꯗꯤ ꯇꯧꯔꯛꯀꯥ ꯇꯧꯍꯟꯒꯗꯕꯅꯦꯕ ꯑꯩꯈꯣꯏꯒꯤ ꯍꯥꯏꯗꯤ ꯊꯕꯛ ꯈꯜꯂꯦꯅ ꯍꯦꯛ ꯌꯥꯝ ꯄꯥꯛꯅꯗꯤ ꯈꯜꯂꯣꯏꯗꯕꯅꯦ ꯑꯗꯣ ꯁꯤꯗ ꯂꯥꯛꯏꯖꯤꯗꯤ ꯌꯥꯗ꯭ꯔꯦ ꯍꯥꯏꯇꯥꯔꯦ ꯁꯦꯡꯅ ꯍꯥꯏꯔꯀꯥꯟꯖꯤꯗ ꯃꯣꯏꯖꯦ ꯑꯅꯝꯕꯅ ꯍꯩꯇꯦꯕ ꯁꯤꯗ ꯑꯩꯈꯣꯏꯒꯤ ꯑꯩꯈꯣꯏꯒꯤ ꯍꯣꯁꯇꯦꯜꯖꯤꯗ ꯈꯛꯀꯤ ꯋꯥ ꯅꯠꯇꯕ ꯑꯩꯈꯣꯏꯒꯤ ꯑꯥ ꯂꯩꯔꯤꯕ ꯍꯣꯁꯇꯦꯜ ꯁꯤꯗ ꯂꯩꯔꯤꯕ ꯀꯨꯛ ꯃꯌꯥꯝꯖꯦ ꯍꯤꯟꯖꯥꯡ ꯆꯥꯛ ꯏꯟꯖꯡ ꯊꯣꯡꯕꯁꯦ ꯑꯃꯠꯇ ꯍꯩꯇꯦꯕ ꯑꯈꯣꯏꯒꯤ ꯍꯩꯇꯦ ꯍꯥꯏꯕꯗꯤ ꯌꯥꯕꯗꯤ ꯅꯠꯇꯦ ꯑꯗꯣꯏꯖꯨ ꯍꯩꯗꯤ ꯍꯩꯇ꯭ꯔꯦ ꯑꯩꯈꯣꯏꯅ ꯄꯤꯔꯤꯕ ꯃꯆꯜ ꯃꯌꯥꯝꯖꯤꯒ ꯃꯣꯏꯅ ꯊꯣꯡꯇꯣꯔꯛꯏꯕ ꯈꯨꯊꯣꯡꯁꯤꯒꯗꯤ ꯈꯦꯠꯅꯕ ꯍꯥꯏꯇꯥꯔꯦꯅꯦ ꯑꯗꯣ ꯑꯩꯅ ꯑꯩꯅ ꯈꯪꯅꯤꯡꯕ ꯑꯃ ꯂꯩ ꯆꯥꯛ ꯊꯣꯡꯕꯖꯦ ꯐꯅ ꯍꯩꯇ꯭ꯔꯒꯖꯨ ꯃꯣꯏ ꯆꯍꯤ ꯃꯉꯥ ꯑꯃ ꯇꯔꯥ ꯑꯃ ꯆꯥꯛ ꯊꯣꯡꯉ ꯂꯥꯛꯑꯕꯅꯦꯕ ꯍꯩꯕꯝ ꯊꯣꯛꯑꯦꯕ ꯑꯗꯣ ꯍꯩ ꯍꯩꯇꯦꯕ ꯑꯗꯣ ꯀꯔꯤꯒꯤꯅꯣ ꯁꯤꯅꯦꯕ ꯑꯩꯅ ꯈꯪꯅꯤꯡꯉꯤꯁꯤ
ꯎꯝ ꯁꯤꯖꯦ ꯑꯩ ꯋꯥꯈꯜꯗꯗꯤꯀꯣ ꯑꯩꯈꯣꯏꯅꯖꯨ ꯑꯋꯥꯠ ꯑꯄꯥ ꯂꯩꯍꯟꯗ꯭ꯔꯦ ꯑꯗꯒꯤꯗꯤ ꯃꯣꯏꯅ ꯄꯤꯌꯨ ꯍꯥꯏꯕ ꯈꯨꯗꯤꯡꯃꯛ ꯄꯤ ꯃꯣꯏ ꯅꯥꯆꯟꯅ ꯊꯣꯡꯗꯕ꯭ꯔꯥ ꯅꯠꯇ꯭ꯔꯒ ꯑꯁꯨꯛ ꯀꯨꯏꯅ ꯊꯣꯡꯉꯛꯄꯖꯤ ꯀꯩꯒꯤꯅꯣ ꯍꯥꯏꯗꯤ ꯑꯩꯈꯣꯏꯅꯖꯨ ꯀꯩꯝꯇ ꯍꯥꯏꯗꯕꯒꯤꯔꯥ ꯅꯣꯏꯅꯒ ꯀꯩꯝꯇ ꯍꯥꯏꯗꯕ ꯖꯥꯠꯂꯣ ꯍꯥꯎꯏ ꯍꯥꯎꯇꯦꯒꯅ
ꯑꯥ ꯑꯗꯨꯒꯤ ꯅꯠꯇꯦ ꯍꯥꯏꯌꯦꯕꯀꯣ ꯑꯗꯨꯗ ꯃꯣꯏꯅ ꯇꯧꯏꯖꯦ ꯑꯇꯩ ꯑꯝꯇ ꯅꯠꯇꯦ ꯍꯥꯏꯗꯤ ꯑꯩꯈꯣꯏꯒꯤ ꯎꯝ ꯊꯕꯛꯁꯦ ꯅꯥꯆꯪꯅ ꯇꯧꯗꯕꯩꯅꯦꯕ ꯅꯥꯆꯪꯅ ꯇꯧꯗꯕ ꯍꯥꯏꯗꯤ ꯑꯩꯈꯣꯏꯗꯤ ꯇꯣꯂꯣꯞ ꯁꯨꯡꯁꯣꯏ ꯁꯣꯏꯗꯕꯤ ꯂꯥꯛꯑꯅꯤ ꯅꯣꯏꯒꯤ ꯈꯔ ꯊꯣꯡꯉꯝ ꯊꯣꯛꯄ ꯊꯣꯉꯝꯃ ꯂꯣꯏꯔꯦ ꯍꯥꯏꯕꯒꯤ ꯋꯥꯈꯜꯂꯣꯟ ꯑꯃꯝꯃꯝꯗ ꯂꯣꯏ ꯂꯩꯅꯕꯒꯤ ꯇꯥꯏꯞ ꯇꯧꯋꯦꯕꯀꯣ ꯑꯗꯨꯗꯨꯟ ꯑꯗꯨꯗꯨꯒꯤꯅꯦꯕ ꯁꯤꯖꯦ ꯅꯠꯇ꯭ꯔꯒꯗꯤ ꯀꯩꯗꯧꯕꯩ ꯍꯩꯔꯣꯏꯗꯣꯏꯅꯣ ꯆꯍꯤ ꯇꯔꯥ ꯀꯨꯛ ꯀꯨꯛ ꯑꯣꯏꯔꯛꯄ ꯃꯥꯅ ꯆꯥꯛ ꯏꯟꯖꯥꯡ ꯁꯨꯃꯥꯏ ꯁꯨꯃꯥꯏꯅ ꯊꯣꯡꯒꯗꯕꯅꯤ ꯍꯥꯏꯕ ꯄꯣꯠꯁꯦ ꯁꯤ ꯃꯥꯏꯟ ꯊꯣꯡꯉꯗꯤ ꯍꯥꯎꯏ ꯍꯥꯏꯕ ꯄꯣꯠꯁꯦ ꯈꯪꯉꯕ ꯄꯣꯠꯅꯦꯕ ꯈꯪꯒꯗꯕꯅꯦꯕ ꯀꯩꯗꯧ ꯈꯪꯉꯣꯏꯗꯣꯏꯅꯣꯕ
ꯎꯝ
ꯑꯗꯨꯅꯤꯗ ꯂꯩꯔꯤꯖꯦ
ꯑꯗꯣ ꯅꯣꯏꯒꯤꯗꯤ ꯑ ꯆꯥꯛꯈꯨꯝꯒꯗꯤ ꯇꯣꯉꯥꯟꯅ ꯄꯤꯕ꯭ꯔꯥ ꯗꯥꯏꯅꯤꯡ ꯍꯣꯜ ꯄꯤꯕ꯭ꯔꯥ ꯑꯒꯤꯗꯤ ꯀꯩꯀꯩ ꯄꯤ ꯃꯣꯏꯅ ꯍꯥꯏꯗꯤ ꯁꯔꯀꯥꯔꯒꯤ ꯑꯣꯏꯕ ꯑꯩꯈꯣꯏꯅ ꯂꯩꯔꯤꯕ ꯍꯣꯁꯇꯦꯜꯗꯣ ꯁꯔꯀꯥꯔꯒꯤꯅꯤꯅ ꯍꯥꯏꯗꯤ ꯀꯩꯀꯩ ꯄꯤꯔꯛꯏ ꯑ ꯕꯥꯃꯣꯟꯅ ꯀꯌꯥ ꯊꯝꯃꯤ ꯏꯁꯇꯥꯐ ꯀꯌꯥ ꯂꯩ ꯀꯃꯥꯏ ꯀꯃꯥꯏꯅ ꯇꯧꯏ ꯅꯣꯏ
ꯑ ꯄꯤꯌꯦ ꯍꯥꯏꯗꯤ ꯗꯥꯏꯅꯤꯡ ꯗꯥꯏꯅꯤꯡ ꯄꯤ ꯑꯗꯒꯤ ꯑ ꯗꯥꯏꯅꯤꯡ ꯔꯨꯝ ꯑꯃ ꯄꯤꯔꯦꯀꯣ ꯑꯗꯩ ꯗꯥꯏꯅꯤꯡ ꯇꯦꯕꯜ ꯄꯤ ꯑꯗꯤ ꯃꯌꯥꯝꯖꯤꯒꯤ ꯆꯥꯛ ꯆꯥꯅꯕ ꯍꯥꯏꯇꯥꯔꯦꯀꯣ ꯄꯨꯈꯝ ꯄꯤ ꯑꯗꯒꯤ ꯀꯤꯆꯟ ꯇꯣꯉꯥꯜꯂꯤ ꯑꯗꯒꯤ ꯀꯤꯠꯆꯟꯒꯤꯗ ꯆꯪꯕ ꯄꯣꯠ ꯆꯩ ꯑꯩꯈꯣꯏꯒꯤ ꯈꯥꯡ ꯀꯣꯔꯐꯨ ꯑꯗꯒꯤ ꯔꯥꯏꯁ ꯀꯨꯀꯔ ꯂꯣꯏ ꯄꯤꯕ ꯈꯥꯕꯩꯗꯤ ꯀꯩꯗꯩ ꯍꯥꯏꯗꯤ ꯋꯥ ꯑꯝꯇ ꯋꯥꯠꯍꯟꯗꯦꯕ ꯑꯗꯨꯒꯤꯗꯤ ꯑꯗꯨ ꯒ ꯑ ꯏꯁꯇꯥꯞꯁꯤꯡꯖꯦ ꯄꯨꯂꯞꯅ ꯏꯁꯇꯥꯞꯁꯦ ꯃꯔꯤ ꯂꯩꯕ ꯃꯥꯜꯂꯦ ꯑꯥ ꯑꯅꯤꯝꯅ ꯀꯨꯛꯅꯦ ꯑꯗꯨꯒ ꯑꯅꯤꯝꯅ ꯍꯦꯞꯄ ꯍꯦꯜꯄꯔꯅꯦꯕꯀꯣ
ꯎꯝ
ꯑꯩꯈꯣꯏ ꯍꯦꯜꯄꯔꯖꯤꯡꯖꯤꯅ ꯇꯧꯏꯖꯤꯅ ꯑ ꯑꯩꯈꯣꯏꯒꯤ ꯁꯥꯇ꯭ꯔ ꯃꯌꯥꯝꯖꯤꯅ ꯆꯥꯔꯝꯕ ꯑꯩꯈꯣꯏꯒꯤ ꯄꯨꯈꯝ ꯀꯩꯀꯥꯗꯣ ꯑꯗꯨ ꯐꯦꯡꯕ ꯑꯗꯒꯤ ꯆꯥꯛ ꯃꯌꯥꯝꯖꯤꯒꯤ ꯆꯥꯛ ꯏꯟꯖꯥꯡ ꯌꯦꯟꯕ ꯃꯣꯏ ꯇꯧꯏꯖꯦ
ꯎꯝ
ꯑꯗꯨꯒ ꯗꯥꯏꯅꯤꯡ ꯀꯩꯀꯥꯗꯣ ꯇꯩꯊꯣꯛ ꯈꯣꯇꯣꯛꯄ ꯃꯣꯏꯒꯤ ꯍꯦꯜꯄꯔ ꯀꯥꯡꯕꯨꯅ ꯑꯗꯨꯝꯃ ꯂꯣꯏ ꯇꯧꯖꯔꯦ ꯑꯗꯨꯗꯨꯒ ꯀꯨꯛ ꯀꯥꯡꯕꯨꯗꯤ ꯌꯥꯎꯗ꯭ꯔꯦꯕ ꯑꯗꯨꯒꯤ ꯑꯃꯨꯛ ꯀꯨꯛ ꯀꯥꯡꯒꯨꯒꯤꯅ ꯑꯣꯡꯂꯤ ꯆꯥꯛ ꯊꯣꯡꯕ ꯈꯛꯇꯅꯦꯕ
ꯑꯥ
ꯑꯗꯨꯏꯗꯤ ꯃꯣꯏ ꯌꯥꯝ ꯅꯨꯡꯉꯥꯏ ꯅꯨꯡꯉꯥꯏꯗ ꯍꯥꯏꯗꯤ ꯀꯨꯛ ꯑꯣꯏꯔꯦꯅ ꯍꯦꯛꯇ ꯋꯥꯕ ꯅꯠꯇꯦ ꯑꯗꯒꯤ ꯍꯦꯜꯄꯔ ꯑꯣꯏꯔꯦꯅ ꯍꯦꯛꯇ ꯋꯥꯕ ꯅꯠꯇꯦꯕ ꯀꯩꯒꯤꯅꯣ ꯍꯥꯏꯀꯥꯟꯗ ꯑꯩꯈꯣꯏꯒꯤ ꯍꯣꯁꯇꯦꯜꯖꯤꯗ ꯃꯤꯕꯨꯗꯤ ꯃꯌꯥꯝ ꯂꯩ ꯂꯩ ꯂꯩ ꯇꯥꯔꯒꯖꯨ ꯑꯩꯈꯣꯏꯒꯤ ꯑꯩꯈꯣꯏ ꯅꯨꯄꯥꯒꯤ ꯍꯣꯁꯇꯦꯜꯖꯤꯗꯤ ꯏꯁꯥ ꯏꯁꯥꯅ ꯆꯥꯛ ꯊꯣꯡꯉ ꯆꯥꯕ ꯌꯥ ꯌꯥꯕꯒꯤ ꯐꯦꯁꯤꯂꯤꯇꯤ ꯑꯃꯖꯨ ꯄꯤꯕꯀꯣ
ꯎꯝ
ꯑꯗꯨꯗꯨꯅ ꯑꯅꯝꯕꯅ ꯃꯁꯥ ꯃꯁꯥꯅ ꯂꯣꯏ ꯊꯣꯡꯉꯒ ꯆꯥꯅꯩꯌꯦ ꯑꯗꯨꯗꯨꯅ ꯃꯤ ꯀꯨꯟꯊ꯭ꯔꯥ ꯀꯨꯟꯊ꯭ꯔꯥꯃꯨꯛ ꯅꯤꯐꯨꯃꯨꯛꯁꯤꯅ ꯑꯃꯨꯛ ꯃꯦꯁꯀꯤ ꯆꯥꯛꯁꯦ ꯆꯥꯏꯕ ꯁꯤ ꯁꯤꯁꯤꯅ ꯑꯃꯨꯛ ꯆꯥꯕꯁꯤꯅ ꯀꯃꯥꯏꯅ ꯇꯧꯒꯦ ꯍꯥꯏ ꯀꯥꯟꯁꯤꯗ ꯃꯁꯥ ꯃꯁꯥꯒꯤ ꯀꯣꯟ ꯄꯥꯏꯅꯔꯒ ꯆꯥꯕꯁꯨ ꯌꯥꯎꯔꯦ ꯑꯗꯨꯒ ꯑ ꯑꯩꯈꯣꯏꯒꯤ ꯂꯩꯔꯤꯕ ꯃꯣꯏꯅ ꯄꯤꯔꯤꯕ ꯄꯨꯈꯝꯗꯣ ꯑꯗꯨ ꯄꯥꯏꯔ ꯆꯥꯔꯁꯨ ꯑꯗꯨꯝ ꯌꯥꯎꯔꯦꯕꯀꯣ ꯑꯗꯣ ꯃꯣꯏꯅ ꯍꯦꯜꯄꯔ ꯀꯥꯡꯒꯨꯁꯤꯅ ꯐꯦꯡꯒꯦ ꯐꯦꯡꯉꯕꯗ ꯄꯨꯈꯝ ꯇꯔꯥ ꯐꯥꯅ ꯀꯩꯁꯨꯝ ꯐꯦꯡꯗꯦꯕ
ꯑꯣ
ꯑꯅꯝꯕꯅ ꯃꯁꯥ ꯃꯁꯥꯒꯤ ꯄꯨꯈꯝ ꯇꯧꯔꯒ ꯂꯣꯏ ꯆꯥꯅꯩꯌꯦꯕ ꯑꯗꯨꯗꯨꯅ ꯃꯣꯏ ꯃꯣꯏꯗꯤ ꯀꯩꯁꯨꯝ ꯋꯥꯕ ꯅꯠꯇꯦꯕ
ꯍꯝ
ꯑ ꯃꯣꯏ ꯋꯥꯔꯤꯕꯕꯨ ꯑꯩꯈꯣꯏꯒꯤ ꯑ ꯃꯣꯏ ꯑꯩꯒꯥꯁꯤꯡꯗꯨꯅ ꯆꯥꯛ ꯊꯣꯡꯉꯝꯕꯒꯤ ꯀꯩꯅꯣ ꯀꯩꯀꯥꯗꯣ ꯀꯣꯔꯐꯨ ꯑꯗꯩ ꯈꯥꯡ ꯀꯩꯀꯥꯗꯣ ꯐꯦꯡꯕ ꯍꯥꯏꯇꯥꯔꯦꯅꯦ ꯑꯗꯨꯒꯨꯝꯕꯗ ꯈꯔ ꯋꯥꯕ ꯑꯗꯨ ꯅꯠꯇꯅꯗꯤ ꯀꯩꯁꯨꯝ ꯑꯋꯥꯕ ꯊꯕꯛ ꯑꯝꯇ ꯅꯠꯇꯦꯕ
ꯎꯝ ꯑꯗꯨꯗꯤ ꯀꯩꯁꯨꯗꯤ ꯋꯥꯔꯝꯃꯣꯏꯗ ꯍꯥꯏꯕꯅꯤꯗ ꯍꯥꯏꯗꯤ ꯑꯗ ꯃꯣꯏ ꯊꯕꯛꯁꯦ ꯑ ꯃꯣꯏ ꯂꯥꯛꯄꯒꯤ ꯃꯇꯝꯅꯤꯁꯤꯅ ꯑꯗꯨꯝ ꯃꯣꯏꯖꯦ ꯑꯥꯗ ꯂꯩꯔꯒ ꯇꯧꯔꯤꯔꯥ ꯅꯠꯇ꯭ꯔꯒ ꯃꯌꯨꯝ ꯃꯌꯨꯝꯗꯒꯤ ꯂꯥꯛꯏꯔꯥ ꯀꯃꯥꯏ ꯀꯃꯥꯏꯅ ꯇꯧꯔꯤꯅꯣ ꯃꯣꯏꯁꯦ
ꯑ ꯀꯩꯅꯣꯅꯦ ꯃꯌꯨꯝ ꯃꯌꯨꯝꯗꯒꯤ ꯂꯥꯛꯄꯁꯨ ꯌꯥꯎꯔꯦ ꯑꯗꯨꯗꯨꯒ ꯁꯤꯗ ꯂꯩꯕꯁꯨ ꯌꯥꯎꯋꯦ ꯍꯥꯏꯗꯤ ꯂꯝ ꯈꯔ ꯂꯥꯞꯄꯗ ꯂꯥꯞꯄꯒꯤ ꯑꯣꯏꯇꯥꯔꯒꯗꯤ ꯁꯤꯗ ꯂꯩꯌꯦꯕ ꯃꯣꯏꯒꯤ ꯀꯩꯅꯣ ꯀꯩꯀꯥ ꯂꯣꯏ ꯄꯤꯗꯣꯏꯅꯦꯕ ꯀ꯭ꯋꯥꯇꯔ ꯀꯩꯀꯥ ꯂꯣꯏ ꯄꯤꯔꯤꯅꯦꯕ ꯃꯣꯏꯗꯤ ꯀ꯭ꯋꯥꯇꯔ ꯀꯩꯀꯥ ꯄꯤꯗꯕ ꯌꯥꯗꯦꯕ ꯌꯥꯗꯦ ꯍꯥꯏꯇꯥꯔ ꯍꯥꯏꯔꯤꯁꯤꯅ ꯀꯩꯒꯤꯅꯣ ꯍꯥꯏ ꯀꯥꯟꯁꯤꯗ ꯆꯥꯛꯀꯤ ꯍꯥꯏꯗꯤ ꯆꯥꯛ ꯊꯣꯡꯕ ꯈꯣꯠꯄꯒꯤ ꯇꯧꯔꯛꯄꯅꯤꯅ ꯂꯝꯗꯣ ꯂꯥꯞ ꯇꯥꯔꯒꯗꯤ ꯍꯥꯏꯗꯤ ꯏꯁꯝ ꯁꯝꯅ ꯑꯩꯁꯤꯅ ꯊꯧꯕꯥꯜꯗꯩꯅꯦ ꯍꯥꯏꯔꯦ ꯈꯜꯂꯁꯤꯅꯦ ꯑꯗꯣ ꯆꯥꯛ ꯊꯣꯡꯕꯗꯤ ꯑꯌꯨꯛ ꯅꯠꯇ꯭ꯔꯒ ꯅꯨꯡꯗꯥꯡꯒꯤꯗꯤ ꯑꯗꯨꯝ ꯊꯣꯡꯗꯣꯏꯅꯤ ꯑꯗꯨꯗꯨꯅꯗꯤ ꯃꯣꯏꯒꯤꯗꯤ ꯑ ꯑꯩꯅ ꯊꯧꯕꯥꯜꯗꯩ ꯂꯥꯛꯄ ꯍꯥꯏꯁꯦ ꯂꯥꯛꯊꯣꯛ ꯂꯥꯛꯁꯤꯟ ꯇꯧꯕꯗ ꯑꯩꯉꯣꯟꯗ ꯕꯦꯔꯥ ꯑꯃ ꯀꯥꯗ꯭ꯔꯣ ꯑꯗꯨꯏ ꯑꯗꯨꯗꯨꯅ ꯃꯥꯒꯤ ꯀꯩꯅꯣ ꯑꯃꯃꯝꯗꯤ ꯑ ꯑꯩꯈꯣꯏ ꯀ꯭ꯋꯥꯇꯔ ꯑꯃꯃꯝꯗꯤ ꯂꯣꯏ ꯄꯤ ꯍꯥꯏꯇꯥꯔꯦꯅꯦ ꯑꯗꯣ ꯃꯣꯏꯅ ꯂꯧꯗꯕꯒꯤꯅꯦꯕꯀꯣ
ꯎꯝ
ꯃꯣꯏꯅ ꯌꯨꯝ ꯅꯛꯄꯒꯤ ꯂꯧꯅꯗꯕꯩꯅꯦꯕ
ꯎꯝ ꯑꯗꯣ ꯀ꯭ꯋꯥꯇꯔ ꯄꯤꯕꯁꯦ ꯔꯤꯒꯨꯂꯔ ꯍꯥꯏꯕ ꯑꯃ ꯔꯤꯒꯨꯂꯔ ꯇꯥꯗꯕ ꯑꯃ ꯍꯥꯏꯕ ꯑꯃ ꯂꯩꯗꯅ
ꯑꯥ
ꯑꯣ ꯔꯤꯒꯨꯂꯔ ꯇꯥꯕ ꯈꯛꯇꯗ ꯄꯤꯒꯗ꯭ꯔꯥꯀꯣ ꯔꯤꯒꯨꯂꯔ ꯇꯥꯗ꯭ꯔꯕꯗꯤ ꯂꯧꯕ ꯌꯥꯗꯕ꯭ꯔꯥ ꯅꯠꯇ꯭ꯔꯥ ꯀꯃꯥꯏꯅ ꯇꯧꯋꯤ
ꯌꯥꯏ ꯌꯥꯏ ꯌꯥꯏ ꯑ ꯀꯩꯁꯨ ꯀꯥꯏꯗꯦ ꯑꯗꯨꯏꯗꯤ ꯍꯥꯏꯗꯤ ꯑꯩꯈꯣꯏꯒꯤ ꯀꯩꯅꯣꯒꯤ ꯑꯣꯖꯥ ꯍꯥꯏꯇꯥꯔꯦꯅꯦꯀꯣ ꯑꯩꯈꯣꯏꯒꯤ ꯑꯦꯝ ꯌꯨ ꯖꯤꯗ ꯂꯩꯔꯤꯕ ꯑꯣꯖꯥꯁꯤꯡꯁꯦ ꯑ ꯔꯤꯒꯨꯂꯔ ꯇꯥꯗꯕꯁꯨ ꯃꯌꯥꯝ ꯌꯥꯎꯔꯤ ꯌꯥꯎꯋꯦꯕ ꯃꯣꯏꯒꯤ ꯃꯣꯏꯒꯤ ꯀ꯭ꯋꯥꯇꯔ ꯑꯃꯃꯝ ꯂꯣꯏ ꯄꯤꯕ
ꯎꯝ
ꯇꯔꯥ ꯑꯃꯃꯝ ꯂꯣꯏ ꯐꯪꯉꯦꯕ ꯃꯣꯏꯒꯤ